ꯍꯂꯣ
ꯀ꯭ꯔꯤ ꯇꯧꯕ꯭ꯔꯣ
ꯀꯩꯁꯨ ꯇꯧꯗꯦꯏꯗ ꯁꯨꯝ ꯐꯝꯂꯒ ꯂꯩꯌꯦ ꯅꯪꯗꯤ
ꯑꯠꯁꯥ ꯍꯣꯏ ꯑꯩꯈꯣꯏꯁꯨ ꯑꯗꯨꯝ ꯐꯝꯂꯒ ꯂꯩꯔꯤꯌꯦ
ꯑꯣ
ꯆꯥꯛ ꯆꯥꯈ꯭ꯔꯕ꯭ꯔꯣ
ꯆꯥꯔꯦ ꯅꯪꯗꯤ ꯆꯥꯔꯕꯣ
ꯑꯠꯁꯥ ꯀ꯭ꯔꯤ ꯏꯟꯁꯥꯡ ꯆꯥꯕ꯭ꯔꯣ
ꯑꯁ ꯑꯈꯣꯏꯗꯤ ꯍꯋꯥꯏ ꯑꯁꯥꯝꯕꯒ ꯆꯥꯔꯦ
ꯎ ꯍꯥꯎꯋꯦꯅ ꯅꯣꯏꯗꯤ
ꯑꯁ ꯀꯗꯥꯏꯗꯒꯤ ꯇꯧꯏ
ꯍꯜꯂꯣ
ꯑꯣ ꯇꯥꯏꯌꯦ ꯇꯥꯏꯌꯦ ꯇꯥꯗ꯭ꯔꯣ
ꯇꯥꯏꯌꯦꯀꯣ
ꯇꯥꯏꯌꯦ
ꯅꯦꯠꯋꯥꯛ ꯈꯔ ꯅꯨꯡꯉꯥꯏꯇꯕꯒꯤ
ꯑꯧ ꯅꯦꯠꯋꯥꯛꯅ ꯅꯠꯇꯦ ꯑꯩꯒꯤ ꯑꯩꯒꯤ ꯐꯣꯟꯅꯅꯦ
ꯑꯣ ꯅꯪꯒꯤ ꯑꯣꯏꯁꯨ ꯇꯞꯄ꯭ꯔꯥ ꯈꯔ
ꯑ ꯑꯩꯒꯤ ꯐꯣꯟꯗꯣ ꯏꯁꯄꯤꯀꯔ ꯅꯨꯡꯉꯥꯏꯇꯕ ꯑꯗꯨꯒꯤꯅꯦ
ꯑꯣ ꯑꯗꯨꯏ ꯑꯣꯏꯔꯝꯅꯦ ꯑꯣ ꯑꯣ ꯑꯗꯨꯒꯤ ꯇꯞꯅ ꯇꯥꯕꯅꯤꯅꯦ
ꯑꯠꯆꯥ
ꯑꯩ ꯅꯨꯡꯁꯤꯠꯅ ꯄꯨꯕ ꯃꯥꯜꯂꯤꯅꯦ ꯑꯩꯒꯤ ꯈꯣꯟꯖꯦꯜꯗ
ꯑꯗꯨꯗꯩ ꯈꯔ ꯇꯞꯄꯒꯤꯀꯣ
ꯍꯣꯏ
ꯍꯣꯟꯗꯨ ꯀ꯭ꯔꯤ ꯀ꯭ꯔꯤ ꯇꯧꯔ ꯂꯩꯕ꯭ꯔꯣ ꯍꯧꯖꯤꯛꯇꯤ
ꯑꯁ ꯀꯩꯁꯨ ꯇꯧꯗꯦ ꯑꯗꯨꯝ ꯑꯉꯥꯡ ꯍꯧꯒꯠꯄꯒꯤ ꯑꯉꯥꯡ ꯁꯤꯅꯔꯒ
ꯑꯠꯆꯥ
ꯅꯪꯗꯤ
ꯑꯩ ꯑꯩꯈꯣꯏꯗꯤ ꯃꯄꯥꯟꯗ ꯃꯌꯥꯝ ꯐꯝꯃꯒ ꯂꯩꯔꯤ
ꯀꯤ ꯐꯪꯁꯟ ꯀꯩꯀꯩ ꯄ꯭ꯔꯣꯒ꯭ꯔꯥꯝ ꯀꯩꯀꯩ ꯂꯩꯕ꯭ꯔꯣ
ꯉꯁꯤꯗꯤ ꯑꯗꯨꯒꯨꯝꯕ ꯀ꯭ꯔꯤꯁꯨ ꯂꯩꯇꯦꯗ ꯑꯗꯨꯝ ꯌꯨꯝ ꯃꯅꯨꯡꯗ ꯂꯩꯕꯒ ꯇꯥꯔꯦ ꯌꯥꯗ꯭ꯔꯦ ꯅꯠꯇ꯭ꯔꯗꯤ ꯃꯄꯥꯟꯗ ꯊꯣꯛꯄꯒꯨꯝꯕꯁꯨꯒꯣ ꯁꯥꯃꯟꯕꯒꯤ
ꯁꯥꯏ ꯁꯥꯏ
ꯎꯝ ꯑꯗꯨꯅꯦ ꯑꯩꯈꯣꯏꯗꯤ ꯅꯣꯡ ꯆꯨꯗꯦꯗ ꯅꯣꯡꯁꯥ ꯀꯟꯅ ꯁꯥꯔꯤꯌꯦ ꯍꯣꯏ
ꯑꯗꯣ ꯅꯪꯗꯤ ꯀꯩꯀꯩ ꯊꯕꯛ ꯁꯨꯒꯦ
ꯑꯩꯈꯣꯏꯗꯤ ꯑꯦ ꯀꯣꯂꯦꯖ ꯀꯥꯕꯤꯗ ꯑꯩꯕꯨꯗꯤ ꯀꯔꯤ ꯇꯧ ꯀꯔꯤ ꯀ꯭ꯔꯤ ꯇꯧꯕ꯭ꯔꯣ ꯅꯪꯗꯤ ꯀꯣꯂꯦꯖꯀꯨꯝꯕ ꯂꯣꯏꯈ꯭ꯔꯕ꯭ꯔꯣ
ꯑꯁ ꯀꯣꯂꯦꯖꯀꯤ ꯋꯥꯔꯤ ꯇꯣꯛꯑꯣꯗ ꯏꯆꯥ ꯑꯍꯨꯝ ꯂꯩꯔꯦꯗ
ꯑꯠꯆꯥ ꯑꯣ ꯑꯍꯟꯂꯣ
ꯃꯥꯅꯦ ꯑꯍꯟ
ꯑꯠꯆꯥ ꯑꯠꯆꯥ ꯑꯣ ꯅꯆꯥꯈꯣꯏꯗꯤ ꯀꯔꯤ ꯀꯔꯤ ꯇꯝꯕ꯭ꯔꯣ
ꯑꯩꯈꯣꯏꯗꯤ ꯀꯩꯁꯨ ꯇꯧꯗꯦ ꯑꯉꯥꯡꯁꯦ ꯍꯥꯏꯔꯒ ꯑꯗꯨꯝꯅꯌꯦ
ꯑꯣ ꯑꯉꯥꯡ ꯃꯆꯥ ꯃꯆꯥ ꯑꯣꯏꯔꯤꯕ꯭ꯔꯣ
ꯍꯣꯏ ꯑꯉꯥꯡ ꯑꯉꯥꯡ ꯑꯗꯨꯝ ꯂꯩꯔꯕꯅꯤꯀꯨꯜ ꯀꯥꯔꯒ ꯂꯩꯕ
ꯑꯣ
ꯀꯣꯂꯦꯁ ꯇꯝꯃꯦ
ꯍꯣꯏ ꯍꯧꯖꯤꯛꯀꯥꯟ ꯀ꯭ꯔꯤ ꯀ꯭ꯔꯤꯕꯨ ꯇꯧꯔꯒ ꯂꯩꯕ꯭ꯔꯣ ꯅꯣꯏꯗꯤ
ꯑꯩꯁꯨ ꯑꯩꯗꯤ ꯀꯩꯁꯨ ꯇꯧꯗꯦ ꯑꯗꯨꯝ ꯌꯨꯝꯗ ꯑꯗꯨꯝ ꯂꯩꯌꯦ ꯑꯉꯥꯡꯁꯤ ꯅꯥꯔꯕꯀꯣ
ꯑꯣ ꯑꯣ
ꯑꯉꯥꯡ ꯁ꯭ꯀꯨꯜ ꯀꯥꯔꯝꯗꯥꯏꯗ ꯆꯥꯛ ꯏꯟꯁꯥꯡ ꯇꯧꯕꯤꯕ ꯑꯗꯨꯒ ꯑꯩꯈꯣꯏ ꯅꯨꯄꯥ ꯊꯕꯛ ꯆꯠꯂꯝꯗꯥꯏꯗ ꯑꯉꯥꯡ ꯑꯗꯨꯃꯥꯏꯅ ꯑꯉꯥꯡ ꯄꯤꯛꯄ ꯂꯩꯔꯤꯕꯅꯤꯅ ꯃꯥꯡꯁꯦ ꯅꯥꯔꯒ ꯑꯗꯨꯝ ꯂꯩꯕ ꯌꯨꯝꯗ
ꯑꯣ ꯑꯣ ꯑꯗꯨꯅꯤ ꯎꯝ ꯎꯝ ꯁꯥꯕ꯭ꯔꯣ ꯅꯣꯏꯔꯣꯝꯗꯗꯤ ꯢꯛꯕ꯭ꯔꯣ
ꯁꯥꯏ ꯑꯦ ꯉꯁꯥꯏ ꯅꯨꯡꯁꯥꯁꯨ ꯈꯣꯛꯇꯕ ꯅꯣꯡꯁꯨ ꯆꯨꯗꯕ
ꯗꯨꯅꯦꯀꯣ ꯅꯣꯡ ꯆꯨꯔꯨꯁꯨ ꯀꯟꯅ ꯆꯨꯗꯕ ꯆꯨꯕꯒꯨꯝ ꯆꯨꯗꯕꯒꯨꯝ
ꯍꯣꯏ
ꯌꯥꯝ ꯇꯜꯂꯦ ꯌꯥꯗ꯭ꯔꯦ ꯍꯧꯖꯤꯛꯀꯥꯟꯒꯤ ꯋꯦꯗꯔꯁꯦ
ꯃꯄꯥꯟꯗ ꯌꯦꯟꯁꯥꯡ ꯊꯣꯡꯉꯒ ꯆꯥꯕ ꯌꯥꯕꯒ ꯆꯞ ꯃꯥꯟꯅꯔꯦ
ꯍꯣꯏ ꯒ꯭ꯤꯌꯥꯁꯀꯨꯝꯕ ꯂꯩꯕꯗꯤ ꯑꯗꯨꯝ ꯃꯄꯥꯅ ꯊꯥꯡꯗꯣꯛꯑꯒ ꯅꯨꯛꯁꯥ ꯊꯣꯛꯄ ꯃꯇꯝꯗ ꯇꯣꯡꯉꯁꯨ ꯌꯥꯔꯦ
ꯑꯗꯨꯅꯦ ꯑꯥꯏꯔꯟ ꯑꯃꯀꯣ ꯃꯄꯥꯟꯗ ꯊꯝꯃꯒ ꯃꯊꯛꯇ ꯊꯣꯡꯕ
ꯅꯪꯉꯣꯟꯗ ꯐꯣꯟ ꯇꯧꯔꯛꯄ ꯃꯥꯟꯅꯦꯀꯣ
ꯍꯣꯏ ꯐ ꯑꯩꯁ ꯗꯔꯀꯥ ꯇꯥꯥꯗꯦ ꯁꯤꯈꯣꯏꯗꯤ
ꯇꯥꯏ ꯇꯥꯏꯖ
ꯀꯔꯤ ꯍꯥꯏꯕ
ꯐꯖꯅ ꯇꯥꯗꯦ ꯅꯈꯣꯟ
ꯑ ꯏꯆꯤꯟ ꯏꯅꯥꯎ ꯀꯌꯥ ꯁꯨꯒꯦ ꯅꯪꯒ ꯄꯣꯛꯃꯤꯟꯅꯕ
ꯑꯦ ꯑꯩꯈꯣꯏꯕꯨꯗꯤ ꯑꯩ ꯈꯛꯇꯅꯦ ꯏꯅꯥꯎꯅꯨꯄꯤꯗꯤ ꯅꯍꯥꯟ ꯂꯩꯇꯦ
ꯀ꯭ꯔꯤꯌꯥꯕ
ꯂꯩꯈꯤꯗ꯭ꯔꯕ
ꯍꯣꯏ ꯃꯥ ꯀ꯭ꯂꯥꯁ ꯇꯨ ꯊꯥꯎꯖꯟ ꯇ꯭ꯋꯦꯟꯇꯤ ꯊ꯭ꯔꯤ ꯗꯨꯋꯥꯏꯗ
ꯑꯣ
ꯑꯗꯨꯋꯥꯏꯗ ꯂꯩꯇꯥꯔꯦ ꯍꯣꯏ ꯏꯊꯟꯗ ꯑꯣꯏꯕꯅꯤꯅ ꯅꯨꯡꯉꯥꯏꯇꯦ ꯌꯥꯝ ꯋꯥꯏ
ꯅꯨꯡꯉꯥꯏꯇꯦ
ꯍꯣꯏ ꯋꯥꯔꯤ ꯁꯥꯃꯤꯟꯅꯉꯥꯏ ꯃꯤꯒꯨꯝꯕꯁꯨ ꯂꯩꯇꯕꯅꯤꯅꯀꯣ ꯅꯨꯡꯉꯥꯏꯇꯦ
ꯃꯥꯅꯦ ꯃꯥꯅꯦ ꯃꯥꯅꯦ
ꯎꯝ
ꯅꯨꯡꯉꯥꯏ ꯂꯩ ꯌꯥꯝ ꯅꯨꯡꯉꯥꯏꯔꯝꯃꯣ
ꯍꯣꯏ ꯅꯨꯡꯉꯥꯏꯇꯦ
ꯑꯣ ꯏꯃꯥ ꯕꯥꯗꯤ ꯂꯩꯔꯤ ꯅꯠꯇꯔꯣ
ꯍꯣꯏ ꯂꯩꯔꯤꯌꯦ ꯃꯣꯏꯁꯨ ꯌꯨꯝꯗ ꯃꯣꯏꯅꯤ ꯈꯇ ꯂꯩꯔꯒ ꯂꯩꯔꯤ ꯍꯣꯁꯇꯦꯜꯈꯣꯏ ꯑꯉꯥꯡꯈꯣꯏ ꯑꯗꯨꯝ ꯈꯔ ꯈꯔ ꯁꯦꯟꯅꯔꯒꯀꯣ
ꯑꯣ ꯍꯥꯏ ꯗꯨ ꯂꯥꯎꯗꯤ ꯎꯗꯔꯕꯣ
ꯍꯣꯏ ꯂꯥꯎ ꯎꯑꯦ ꯅꯣꯏꯗꯤ ꯎꯕ꯭ꯔꯣ
ꯑꯣ ꯊꯥꯕꯗꯤ ꯊꯥꯗ
ꯑꯆꯥ
ꯑꯗ ꯍꯧꯖꯤꯛꯇꯤ ꯑꯩꯈꯣꯏ ꯇꯝꯄꯥꯛꯒ ꯂꯩꯔꯤꯅꯤꯅ ꯑꯣ
ꯑꯣ ꯍꯣꯏ ꯍꯣꯏ ꯑꯁ ꯅꯪꯒꯤ ꯃꯈꯣꯟꯗꯣ ꯑꯩꯅ ꯐꯖꯅ ꯁꯦꯡꯅ ꯇꯥꯗꯔꯦ ꯐꯣꯟ ꯅꯦꯋꯥꯛ ꯈꯔ ꯅꯨꯡꯉꯥꯏꯇꯕ ꯃꯥꯜꯂꯦꯀꯣ
ꯐꯣꯟ ꯌꯥꯝ ꯅꯨꯡꯉꯥꯏꯕ꯭ꯔꯦ ꯑꯩꯒꯤ ꯏꯁꯄꯤꯀꯔꯗꯣ
ꯑꯆꯥ
ꯑꯗꯨꯗ ꯏꯁꯄꯤꯀꯔ ꯁꯤꯟꯗ꯭ꯔꯗꯤ ꯌꯥꯔꯔꯣꯏ ꯍꯥꯏꯅ ꯑꯩꯁ ꯑꯁꯣꯝꯅ ꯑꯩꯅ ꯀꯣꯟ ꯇꯧꯗꯨꯗꯤ ꯌꯥꯝ ꯂꯥꯎ ꯂꯥꯎꯔꯒ ꯂꯩꯕꯣ
ꯍꯣꯏ ꯑꯗꯨꯅꯦ ꯇꯞꯄꯅꯤꯅꯦꯀꯣ ꯅꯪꯉꯝꯗꯤ ꯀꯟꯅ ꯉꯥꯡꯕꯗꯣ ꯇꯞ ꯌꯥꯝ ꯇꯞꯅ ꯁꯤꯗ ꯇꯥꯔꯦ
ꯍꯣꯏ ꯍꯣꯏ ꯑꯗꯨꯃꯥꯏꯅ ꯇꯧ ꯃꯥꯜꯂꯦ
ꯅꯪꯒꯤ ꯑꯉꯥꯡꯈꯨꯏꯗꯤ ꯅꯨꯄꯤ ꯀꯌꯥꯔꯣ ꯅꯨꯄꯥ ꯀꯌꯥꯔꯣ
ꯅꯨꯄꯤ ꯉꯥꯛꯇꯅꯦ ꯑꯩꯒꯤ ꯑꯉꯥꯡꯁꯦ
ꯑꯠꯆꯥ
ꯅꯨꯄꯤꯅꯕꯨ ꯅꯨꯄꯤ ꯑꯣꯏꯔꯁꯨ ꯑꯗꯨꯝ ꯐꯩ
ꯑꯗꯨꯅ ꯐꯩꯌꯦꯗ ꯅꯨꯄꯥꯗꯒꯤꯗꯤꯀꯣ
ꯎꯝ
ꯅꯨꯄꯤ ꯈꯣꯏꯅ
ꯅꯨꯄꯤꯁꯨ ꯑꯗꯨꯝ ꯐꯩ ꯑꯗꯨꯝ ꯍꯥꯏꯕꯤ ꯍꯥꯏꯕꯁꯨ ꯈꯔ ꯏꯜꯂꯦꯕ ꯍꯥꯏꯕ ꯈꯔ ꯅꯨꯡꯉꯥꯏꯌꯦꯕꯀꯣ ꯅꯨꯄꯥꯕꯨꯗꯤ
ꯍꯣꯏ ꯍꯣꯏ ꯑꯗꯨꯅꯦ ꯍꯜꯂꯣ
ꯀꯩ ꯏꯟꯁꯥꯡ ꯆꯥꯒꯦꯕ ꯉꯁꯤ
ꯉꯁꯤꯁꯦ ꯎꯇꯤꯒ ꯀꯔꯤ ꯕꯝꯕꯨꯁꯨꯠꯇꯣ ꯁꯣꯏꯕꯨꯝ ꯍꯥꯏꯕ꯭ꯔꯥ ꯀꯔꯤ ꯍꯥꯏꯕ꯭ꯔꯥ
ꯎꯁꯣꯏ
ꯑꯣ ꯎꯁꯣꯏ ꯁꯣꯏꯕꯨꯝꯃꯇ ꯊꯣꯛꯑ ꯂꯩ ꯏꯆꯤꯟꯗ ꯎꯁꯣꯏꯒ ꯍꯣꯏ ꯎꯇꯤꯒ ꯇꯣ ꯐꯖꯟꯅ ꯆꯥꯈꯥꯏꯔꯦ ꯉꯁꯤꯗꯤ ꯍꯥꯎꯋꯦ
ꯀꯔꯤ ꯀꯔꯤ ꯌꯦꯡꯈꯥꯡ ꯆꯥ ꯍꯥꯏꯕ꯭ꯔꯣ ꯅꯣꯏꯗꯤ
ꯑꯩꯈꯣꯏꯁꯨ ꯍꯋꯥꯏ ꯑꯁꯥꯡꯕꯒ ꯑꯗꯨꯝ ꯁꯤ ꯄꯣꯠꯀꯨꯝꯕ ꯈꯔ ꯆꯥꯔꯦꯗ
ꯑꯣ ꯑꯁ ꯑꯆꯝꯕ ꯆꯥꯕꯅ ꯍꯥꯎꯋꯤꯗ ꯍꯧꯖꯤꯛꯀꯥꯟꯗꯤꯀꯣ
ꯍꯣꯏ
ꯎꯝ ꯊꯥꯎꯈ꯭ꯔꯤꯒꯥꯒꯨꯝꯕꯗꯤ ꯏꯟꯇꯔꯦꯁ ꯂꯩꯇ꯭ꯔꯦ ꯍꯧꯖꯤꯛꯀꯥꯟꯗꯤ ꯁꯥꯁꯨ ꯁꯥꯕꯅꯤꯅ ꯆꯝꯕ ꯆꯥꯕꯅ ꯍꯦꯟꯅ ꯍꯛꯆꯥꯡꯁꯨ ꯅꯨꯡꯉꯥꯏ
ꯑꯗꯨ ꯁꯥꯕꯒꯤ ꯆꯥꯕ ꯅꯨꯡꯉꯥꯏꯇ꯭ꯔꯦ ꯊꯥꯎꯁꯤ ꯀꯣ
ꯑꯗꯨꯅꯦ ꯍꯣꯏ ꯍꯥꯏꯁꯨ ꯍꯩꯅꯗꯦ ꯊꯔꯣꯏ ꯌꯥꯝ ꯆꯥꯔꯥꯁꯨ ꯇꯜꯂꯦ
ꯃꯥꯅꯦ ꯃꯥ
ꯍꯝ
ꯏꯃꯥ ꯕꯕꯥꯗꯤ ꯌꯨꯝꯗ ꯑꯗꯨꯝ ꯂꯩꯕ꯭ꯔꯥ ꯀꯃꯥꯏ ꯇꯧ
ꯍꯣꯏ ꯃꯣꯏꯗꯤ ꯌꯨꯝꯗ ꯑꯗꯨꯝ ꯂꯩꯔꯤꯌꯦ ꯑꯉꯥꯡꯈꯣꯏ ꯃꯣꯏꯁꯨ ꯉꯁꯤꯗꯤ ꯍꯣꯁꯇꯦꯜꯗ ꯑꯩꯈꯣꯏ ꯍꯣꯁꯇꯦꯜ ꯍꯥꯡꯕꯀꯣ ꯑꯗꯨꯒꯤ ꯉꯁꯤꯗꯤ ꯑꯉꯥꯡꯈꯨꯏꯒꯨꯝꯕꯁꯨ ꯌꯥꯝ ꯊꯣꯛꯂꯛꯀꯥꯅꯤ
ꯑꯣ
ꯐꯩꯌꯦ ꯌꯥꯝ ꯅꯨꯡꯉꯥꯏꯅ ꯄꯥꯟꯕ ꯃꯥꯜꯂꯦꯀꯣ
ꯀ꯭ꯔꯤ ꯍꯥꯏꯕ
ꯌꯥꯝ ꯅꯨꯡꯉꯥꯏꯅ ꯄꯥꯟꯕ ꯃꯥꯜꯂꯦ
ꯑꯦꯁ ꯀꯗꯥꯏꯗꯒꯤ ꯋꯥꯕꯅꯤꯗ ꯑꯩꯈꯣꯏꯁꯦ ꯑꯗꯨꯝ ꯏꯅꯥꯎꯅꯨꯄꯤ ꯂꯩꯇꯕꯒꯤꯀꯣ
ꯍꯣꯏ
ꯃꯥꯒꯤ ꯃꯤꯡꯗ ꯑꯗꯨꯝ ꯑꯩꯈꯣꯏꯅ ꯍꯣꯁꯇꯦꯜ ꯍꯥꯡꯕ ꯌꯨꯝꯗꯣ ꯏꯆꯤꯛ ꯆꯤꯛꯄꯒꯤ ꯀꯅꯥꯁꯨ ꯏꯃꯥ ꯏꯄꯥ ꯉꯥꯛꯇꯥ ꯂꯩꯕ ꯅꯨꯡꯉꯥꯏꯇꯕꯒꯤ
ꯑꯗꯨꯅꯦ ꯑꯗꯨꯅꯦ ꯑꯗꯣ ꯏꯅꯥꯎꯄꯤꯗꯤ ꯀꯃꯥꯏꯅ ꯀꯃꯥꯏꯅ ꯂꯩꯈꯤꯗꯕ꯭ꯔꯥ ꯀꯣ
ꯃꯥꯒꯤꯁꯦ ꯃꯥꯒꯤ ꯂꯥꯏꯅꯥ ꯑꯗꯨꯝ ꯆꯤꯡꯕꯒꯨꯝꯕ ꯑꯃ ꯂꯩꯕꯅꯦꯕ
ꯑꯣ ꯑꯣ ꯑꯣ
ꯑꯗꯨꯒꯨꯝꯕꯗꯒꯤ ꯑꯗꯨꯝ ꯐꯅꯉꯥꯏꯔ ꯍꯥꯏꯔꯒ ꯌꯦꯡꯔꯒ ꯐꯠꯇ꯭ꯔꯦꯗ ꯑꯗꯨꯃꯥꯏꯅ ꯑꯗꯨꯝ ꯄꯨꯟꯁꯤꯗ ꯑꯗꯨꯝ ꯏꯁꯣꯔꯅ ꯇꯝꯕ ꯍꯩꯕꯗꯨꯅꯤꯗ
ꯑꯣ ꯃꯥ ꯑꯗꯨꯗꯒꯤ ꯍꯦꯟꯅ ꯐꯕꯗꯥ ꯃꯥ ꯂꯩꯕꯒꯤ ꯀꯩꯅꯣ ꯇꯧꯕꯅꯤꯗ ꯍꯦꯟꯖꯤꯟꯕꯁꯨ ꯋꯥꯔꯦ
ꯎꯝ ꯋꯥꯅ ꯍꯤꯡꯒꯗꯧ ꯁꯨꯔꯨꯛꯄꯗꯤ ꯑꯃꯔꯣꯝꯗꯗꯤ ꯌꯥꯝ ꯃꯔꯥꯏꯕ ꯐꯔꯕꯅꯦ
ꯎꯝ ꯃꯥꯒꯤꯗꯃꯛꯇꯥꯗꯤ ꯌꯥꯝ ꯐꯥꯔꯦ ꯑꯈꯣꯏꯅ ꯑꯗꯨꯃꯥꯏꯅ ꯌꯥꯝ ꯋꯥꯅ ꯈꯥꯡꯉꯒ ꯂꯩꯕ ꯁꯔꯨꯛꯇꯀꯣ
ꯎꯝ ꯎꯝ ꯅꯨꯡꯁꯤꯌꯦ ꯀꯞ ꯀꯞꯂꯒ ꯌꯦꯡꯕꯗꯨ ꯑꯩꯈꯣꯏꯁꯨ ꯂꯩꯕ ꯉꯝꯗꯦꯕꯀꯣ
ꯑꯗꯨꯅꯦ
ꯑꯗꯨꯅ ꯏꯁꯣꯔꯅ ꯑꯗꯨꯝ ꯃꯥꯒꯤ ꯅꯨꯃꯤꯠ ꯄꯤꯔꯥ ꯂꯧꯖꯕꯅꯤꯅ
ꯋꯥꯕꯩ ꯋꯥ ꯃꯤꯒꯤꯁꯨ ꯌꯥꯝꯅ ꯋꯥꯔꯥꯅꯤ ꯑꯗꯨꯒꯤ ꯑꯃꯨꯛ ꯑꯦꯁꯤ ꯅꯔꯒꯥ ꯂꯩ ꯌꯥꯝ ꯋꯥ
ꯎꯝ
ꯑꯗꯨ ꯆꯦ ꯆꯍꯤ ꯀꯌꯥꯃꯨꯛ ꯁꯨꯕꯗ ꯂꯩ ꯂꯩꯈꯤꯗꯕꯅꯣ
ꯃꯥꯁꯦ ꯇꯨꯋꯦꯜꯞ ꯆꯍꯤ ꯇꯨꯋꯦꯜꯞ ꯑꯣꯏꯕꯅꯦ ꯇꯨ ꯊꯥꯎꯖꯟ ꯇꯋꯦꯟꯊ꯭ꯔꯤ ꯃꯇꯝꯗꯀꯣ ꯑꯗꯨꯝ ꯆꯍꯤ ꯇ꯭ꯔꯥꯐꯃꯥ
ꯎꯝ
ꯑꯩꯈꯣꯏꯁꯦ ꯁꯕꯦꯟ ꯔꯥꯁ ꯁꯤꯛꯁ ꯌꯥꯔꯁ ꯔꯥ ꯒꯦꯞ ꯂꯩꯅꯕꯅꯦꯕ ꯑꯩꯈꯣꯏꯅꯤꯁꯦ
ꯎꯝ ꯑꯗꯨꯗꯤ ꯆꯍꯤ ꯐꯥꯔꯝꯗꯥꯏꯗꯅꯤꯅꯦꯀꯣ ꯑꯗꯨ
ꯍꯣꯏ ꯎꯝ
ꯑꯁ ꯅꯨꯡꯁꯤꯌꯦꯗ
ꯅꯨꯡꯉꯥꯏꯕꯤꯗꯦ ꯂꯩꯁꯥꯕꯤ ꯑꯗꯨꯝ ꯊꯣꯛꯄ ꯍꯧꯔꯛꯄ ꯃꯇꯝ ꯍꯦꯛꯇ ꯍꯧꯔꯒ ꯀꯣ
ꯍꯣꯏ ꯍꯣꯏ ꯍꯣꯏ
ꯑꯗꯨꯃꯥꯏꯅ ꯃꯁꯥ ꯌꯥꯝꯅ ꯏꯃꯥ ꯏꯄꯥꯈꯣꯏꯅ ꯌꯥꯝ ꯌꯦꯡꯕ ꯅꯨꯡꯉꯥꯏꯕ ꯃꯇꯝꯃꯛꯇꯨꯗ
ꯍꯣꯏ
ꯅꯨꯡꯉꯥꯏꯇꯦ ꯍꯣꯏ ꯅꯈꯣꯏꯗꯤ ꯅꯆꯤꯟꯅꯥꯎ ꯀꯌꯥꯔꯣ
ꯑꯩ ꯑꯩꯒ ꯄꯣꯛꯃꯤꯟꯅꯕꯁꯦ ꯃꯤ ꯃ ꯑꯥ ꯑꯦꯠꯅꯦ ꯅꯨꯄꯤ ꯃ ꯅꯨꯄꯤ ꯃꯔꯤ ꯅꯨꯄꯥ ꯃꯔꯤꯅꯦ
ꯑꯆꯥ ꯏꯆꯤꯟꯅꯥꯎ ꯌꯥꯝꯗꯤ ꯅꯨꯡꯉꯥꯏꯔꯝꯒꯅꯤꯀꯣ ꯎꯝ ꯑꯆꯥ ꯑꯣ ꯂꯣꯏꯃꯛ ꯑꯍꯟꯈꯣꯏ ꯃꯥꯜꯂꯦꯅꯦ ꯀꯣ ꯅꯣꯏꯗꯤ
ꯍꯣꯏ ꯑꯈꯣꯏꯗꯤ ꯍꯣꯏ ꯑꯗꯨꯝ ꯈꯪꯗꯦꯗ ꯑꯩꯈꯣꯏꯗꯤ ꯌꯥꯝ ꯍꯥꯟꯅꯁꯨ ꯅꯠꯇꯔꯤ ꯑꯗꯨꯕꯨ
ꯑꯆꯥ ꯑꯆꯥ ꯅꯨꯡꯉꯥꯏꯔꯝꯒꯅꯤ ꯃꯆꯤꯟꯅꯥꯎ ꯌꯥꯝꯕꯅꯤꯅꯀꯣ ꯑꯩꯗꯤ ꯇ꯭ꯋꯦꯟꯇꯤ ꯀꯌꯥ ꯑꯣꯏꯕ꯭ꯔꯣ ꯅꯪꯗꯤ
ꯑꯩꯗꯤ ꯇ꯭ꯋꯦꯟꯇꯤꯅꯥꯏꯟ ꯁꯨꯔꯦ
ꯎ ꯌꯥꯝꯃꯦꯅꯦ ꯑꯣ
ꯑꯠꯆꯥ ꯑꯠꯆꯥ ꯏꯆꯦꯅꯥꯎꯗ ꯂꯥꯁꯔꯣ ꯏꯆꯦꯅ
ꯍꯥꯏ ꯅꯠꯇꯦ ꯑꯩ ꯃꯈꯥꯗ ꯑꯅꯤ ꯂꯩꯔꯤꯌꯦ
ꯑꯣ ꯅꯪꯅ ꯁꯦꯟ ꯅꯨꯄꯤꯗ
ꯑꯩꯒꯤ ꯏꯆꯦ ꯑꯃ ꯂꯩꯌꯦꯕꯀꯣ
ꯑꯥ
ꯑꯩꯒꯤ ꯏꯆꯦꯅ ꯈ꯭ꯋꯥꯏꯗꯒꯤ ꯑꯍꯟꯅꯦ ꯑꯗꯨꯒ ꯏꯆꯦ ꯑꯃꯒꯤ ꯃꯊꯥꯡꯗ ꯅꯨꯄꯥ ꯃꯉꯥ ꯄꯣꯛꯑꯦꯕ ꯑꯃꯔꯥ
ꯑꯣ ꯑꯣ
ꯅꯨꯄꯥ ꯃꯉꯥꯒꯤ ꯃꯇꯨꯡꯗꯅꯦ ꯑꯩꯁꯦ
ꯑꯠꯆꯥ ꯎ ꯑꯣ ꯂꯣꯏꯝ ꯑꯍꯟꯅꯤꯅꯦꯀꯣ ꯅꯪꯒꯤ ꯃꯊꯛ ꯈꯣꯢꯗꯤ
ꯍꯣꯏ ꯍꯧꯖꯤꯛꯇꯤ ꯂꯣꯏꯅ ꯃꯌꯨꯝ ꯃꯌꯨꯝ ꯄꯥꯟꯅꯈ꯭ꯔꯦ
ꯑꯠꯆꯥ ꯍꯣꯏ ꯑꯗꯨꯕꯨꯗꯤ ꯎꯝ